ꯍꯦꯜꯂꯣ
ꯀꯔꯤ ꯊꯕꯛ ꯇꯧꯔ ꯂꯩꯕ꯭ꯔꯣ
ꯊꯕꯛ ꯇꯧꯗꯦ ꯍꯧꯖꯤꯛꯇ ꯃꯤ ꯂꯥꯛꯄ
ꯑꯣ ꯑꯃꯨꯛ ꯆꯠꯈꯔꯕꯔꯥ
ꯎꯝ ꯐꯝꯔꯒ ꯂꯩ
ꯑꯣ ꯉꯁꯤ ꯀꯥꯏ ꯀꯥꯏ ꯆꯠꯈ꯭ꯔꯦ
ꯌꯨꯝꯗ ꯔꯦꯁꯇꯨꯔꯦꯟꯗ ꯑꯗꯨꯝ ꯐꯝꯔꯒ ꯂꯩꯌꯦ
ꯑꯁ ꯑꯗꯨ ꯅꯠꯇꯦꯅꯦ ꯍꯦꯛ ꯍꯧꯒꯠꯄꯗꯒꯤꯀꯣ ꯍꯧꯖꯤꯛ ꯐꯥꯎꯒꯤ ꯋꯥꯔꯤ ꯂꯤꯔꯛꯈ꯭ꯔꯣꯅꯦ ꯑꯗꯨꯗꯤ
ꯇꯨꯝꯃꯦ ꯍꯧꯒꯠꯂꯦ ꯍꯧꯒꯠꯂꯒ ꯃꯥꯏ ꯇꯥꯔꯦ
ꯑꯗꯨꯒ ꯊꯕꯛ ꯑꯗꯨꯒ ꯊꯕꯛ ꯎꯝ ꯊꯕꯛ ꯆꯠꯂꯦ
ꯎꯝ ꯑꯗꯨꯗꯤ ꯑꯩ ꯍꯥꯏꯕꯤꯔꯒꯦ ꯎꯝ ꯅꯪꯒꯤꯗꯣ ꯑꯩ ꯍꯥꯏꯕꯤꯔꯒꯦ ꯑꯗꯣ ꯀꯅꯥ ꯀꯅꯥꯔꯣ ꯅꯪꯉꯣꯟꯗ ꯂꯩꯕꯁꯦ ꯍꯧꯖꯤꯛ
ꯃꯤ ꯑꯅꯤ ꯑꯍꯨꯝ ꯂꯩꯌꯦ
ꯅꯣꯏ ꯔꯨꯝꯃꯦꯠꯂꯣ ꯅꯠꯇ꯭ꯔꯒꯅ ꯑꯇꯣꯞꯄꯔꯣ
ꯀꯔꯤ ꯍꯥꯏꯕ
ꯃꯤ ꯑꯇꯣꯞꯄ꯭ꯔꯥ ꯅꯠꯇ꯭ꯔꯒꯅ ꯅꯪꯒ ꯂꯩꯃꯤꯟꯅꯕ꯭ꯔꯣ ꯑꯇꯣꯞꯄ꯭ꯔꯥ꯫
ꯑꯩ ꯑ ꯑꯇꯣꯞꯄꯅꯤ ꯑ
ꯍꯣꯏ ꯐꯔꯦꯅꯦ ꯑꯗꯨ ꯑꯗꯨ ꯑꯣꯏꯔꯁꯅꯨ ꯑꯗꯨꯒ ꯀꯣ
ꯑꯥ
ꯅꯪꯅꯥ ꯉꯁꯤ ꯊꯕꯛ ꯇꯧꯕꯒꯤꯗꯣ ꯋꯥꯔꯤ ꯑꯣꯏꯅ ꯂꯤꯅꯈ꯭ꯔꯣ ꯃꯊꯪꯗ ꯑꯩ ꯑꯣꯏꯅ ꯑꯃꯨꯛ ꯂꯤꯔꯒꯦ꯫
ꯑꯁ ꯉꯁꯤ ꯃꯤꯁꯨ ꯂꯥꯛꯇꯦ ꯃꯤ ꯑꯅꯤ ꯑꯍꯨꯝ ꯈꯛꯇꯪꯅꯦ ꯂꯥꯛꯄ꯫
ꯑꯗꯣꯟ ꯑꯣ ꯑꯗꯣ ꯅꯣꯡ ꯆꯨꯗ꯭ꯔꯣ ꯉꯁꯤꯗꯤ꯫
ꯅꯣꯡ ꯆꯨꯋꯦ
ꯔꯦꯁꯇꯨꯔꯦꯟ ꯂꯩꯕꯁꯦ ꯌꯥꯝ ꯅꯨꯡꯉꯥꯏꯔꯝꯅꯤꯀꯣ꯫ ꯌꯨꯝ ꯑꯦꯁꯤꯒꯤ ꯃꯊꯛꯇ ꯃꯈꯥꯗ ꯂꯩꯕꯅꯤꯅ ꯊꯕꯛꯁꯨ ꯁꯨꯗ꯭ꯔꯦ ꯀꯔꯤ ꯀꯔꯤꯁꯨ ꯇꯧꯗ꯭ꯔꯦ꯫
ꯎꯝ
ꯋꯥꯈꯜꯁꯦ ꯀꯔꯤ ꯂꯩꯕ꯭ꯔꯣ ꯔꯦꯁꯇꯨꯔꯦꯟ ꯊꯕꯛ ꯇꯧꯕꯁꯦ꯫
ꯀꯔꯤ ꯍꯥꯏꯕ
ꯔꯦꯁꯇꯨꯔꯦꯟꯗ ꯊꯕꯛ ꯇꯧꯕꯁꯦ ꯀꯔꯤ ꯋꯥꯈꯜꯂꯣꯟꯗꯒꯤ
ꯔꯦꯁꯇꯨꯔꯦꯟ ꯊꯕꯛ ꯇꯧꯋꯦ ꯍꯥꯏꯅꯀꯣ ꯆꯪꯕ꯭ꯔꯣ ꯍꯥꯏꯕ ꯑꯗꯨꯒ ꯃꯣꯏꯅ ꯀꯧꯔꯛꯄꯒꯤꯔꯥ ꯅꯠꯇ꯭ꯔꯒ ꯅꯪꯅ ꯊꯕꯛꯇꯣ ꯊꯤꯔꯒ ꯆꯪꯕ꯭ꯔꯥ ꯀꯃꯥꯏꯅ ꯇꯧꯕ꯭ꯔꯥ꯫
ꯂꯣꯏꯔꯦ ꯂꯣꯏꯔꯦ ꯃꯣꯏꯅ ꯌꯥꯎꯅꯤꯡꯕ꯭ꯔꯥꯅ ꯀꯣꯜ ꯇꯧꯔꯛꯄ ꯑꯗꯨꯒꯤꯅꯦ꯫
ꯑꯣ ꯌꯥꯝ ꯐꯩꯅꯦ ꯑꯗꯨ ꯑꯣꯏꯔꯗꯤ ꯑꯁ ꯀꯔꯤ ꯇꯧꯕꯌꯥ ꯈꯪꯗꯦꯅꯦ꯫ ꯌꯥꯝ ꯂꯥꯡꯉꯤꯅꯦ꯫
ꯎꯝ ꯌꯥꯝ ꯂꯥꯡꯉꯦ꯫
ꯑ ꯍ ꯍ ꯍ ꯍ ꯑ ꯑꯣꯏꯁꯅꯨ ꯇꯥꯕ꯭ꯔꯣ ꯇꯥꯕ꯭ꯔꯣ ꯇꯥꯗꯕ꯭ꯔꯣ ꯍꯜꯂꯣ
ꯍꯜꯂꯣ ꯇꯥꯕ꯭ꯔꯣ ꯑꯥ ꯍꯣꯏ ꯇꯥꯌꯦ
ꯃꯤ ꯂꯥꯛꯄꯒꯤ ꯍ ꯃꯤ ꯂꯥꯛꯄꯒꯤ
ꯂꯥꯛꯑꯗꯤ ꯅꯪ ꯈꯔ ꯁꯥꯏ ꯇꯧꯔꯣꯅꯦ ꯑꯦ
ꯑꯩ ꯏꯃꯥꯅꯕꯤꯗꯣ
ꯍꯣ ꯍꯣ ꯍꯣ
ꯃꯥꯒꯤ ꯄꯨꯛ ꯅꯥꯏꯌꯦ ꯍꯥꯏꯔꯒ ꯌꯨꯝ ꯆꯠꯈ꯭ꯔꯦꯕ ꯑꯗꯨꯒꯤ
ꯑꯣ ꯍꯧꯖꯤꯛꯅꯦ ꯂꯧꯕ ꯂꯥꯛꯄ
ꯎꯝ ꯂꯧꯕꯅ ꯃꯥ ꯃꯊꯟꯗ ꯆꯠꯈ꯭ꯔꯃꯦ꯫
ꯆꯠꯈ꯭ꯔꯦ
ꯎꯝ
ꯀꯨꯏꯔꯕꯣ ꯆꯠꯈꯤꯕ
ꯎꯝ ꯀꯒꯔ
ꯀꯔꯝ ꯃꯥꯏꯄꯛ ꯅꯥꯕ ꯃꯥꯗꯤ ꯑꯦꯛꯖꯥꯝ ꯊꯥꯏ ꯍꯥꯏꯕꯗꯨꯔꯣ ꯅꯠꯇꯦ ꯑꯩ ꯌꯥꯝ ꯊꯥꯕ ꯅꯨꯄꯤꯗꯨꯔꯣ
ꯎꯝ ꯅꯠꯇ
ꯅꯠꯇꯦ
ꯎ
ꯅꯣꯏ ꯔꯦꯁꯇꯨꯔꯦꯟꯒꯤ ꯋꯥꯔꯤꯔꯣ ꯄꯛꯅꯥꯏ ꯍꯥꯏꯕꯗꯣ ꯎ
ꯊꯕꯛ ꯇꯧꯅꯤꯡꯂꯒ
ꯑꯗꯨ ꯀꯃꯥꯏꯅ ꯄꯨꯛ ꯅꯥꯔꯛꯄ ꯍꯥꯏꯕꯗꯤ ꯃꯣꯔꯣꯛꯀꯨꯝꯕ ꯀꯔꯤꯒꯨꯝꯕ ꯆꯥꯕꯤꯈꯔꯣ ꯅꯠꯇ꯭ꯔꯒꯅ ꯃꯊꯟꯇ ꯅꯥꯔꯛꯄ꯭ꯔꯣ ꯑꯣ ꯅꯣꯏ ꯔꯦꯁꯇꯨꯔꯦꯟ ꯊꯕꯛ ꯇꯧꯕꯁꯦ
ꯑꯥ ꯅꯣꯏ ꯔꯦꯁꯇꯨꯔꯦꯟ ꯇꯧꯕ ꯊꯕꯛ ꯇꯧꯕ ꯃꯣꯏ ꯃꯤ ꯀꯌꯥꯅꯣ
ꯃꯤ ꯑꯍꯨꯝ
ꯑꯍꯨꯝ ꯑꯗꯣ ꯅꯣꯏ ꯌꯨꯝꯕꯨ ꯃꯄꯨꯅ ꯔꯦꯁꯇꯨꯔꯦꯟ ꯑꯣꯗꯔꯅ ꯂꯟꯁ ꯀꯩ ꯀꯔꯤ ꯀꯔꯥꯗꯤꯥ ꯆꯥꯅꯤꯉꯥꯏ ꯄꯤꯔꯝꯒꯅꯤꯀꯣ
ꯎꯝ ꯑꯩꯈꯣꯏ ꯆꯥꯅꯤꯡꯕ ꯑꯗꯨꯝ ꯆꯥꯕ ꯌꯥꯏ
ꯑꯁ ꯑꯗꯨ ꯑꯣꯏꯔꯗꯤ ꯅꯣꯡꯃ ꯂꯥꯛꯑꯒ ꯀꯔꯤꯔꯥ ꯅꯪꯒꯤꯗꯃꯛ ꯂꯧꯕ ꯇꯥꯔꯤꯅꯦ ꯅꯪꯒꯤ ꯁꯨ ꯅꯪꯒꯤ ꯅꯪꯒꯤ ꯁꯔꯨꯛ ꯄꯤꯕ ꯌꯥꯏꯅ ꯅꯣꯏ ꯔꯦꯁꯇꯨꯔꯦꯟ ꯀꯥꯡꯕꯨꯁꯨꯦ ꯌꯥꯝ ꯅꯨꯡꯉꯥꯏꯅꯤ ꯑꯗꯨ ꯑꯣꯏꯔꯗꯤ
ꯎꯝ
ꯍꯛꯆꯥꯡ ꯍꯛꯆꯥꯡꯁꯦ ꯐꯖꯅ ꯅꯣꯏꯈꯠꯀꯅꯤꯀꯣ ꯁꯨꯝ ꯐꯝꯂꯒ ꯊꯕꯛ ꯇꯧꯔꯒ ꯂꯩꯩꯅꯗꯤ ꯋꯥꯛꯀꯤꯡ ꯆꯠꯄ꯭ꯔꯣ
ꯀꯝꯆꯥ ꯄ ꯡꯆꯥ ꯇ ꯃ ꯀ ꯑꯃꯂ ꯏꯒ ꯋꯥꯀꯤꯡ ꯆꯅ
ꯑꯗꯨ ꯑꯣꯏꯔꯗꯤ ꯅꯪꯒꯤ ꯊꯕꯛꯁꯦ ꯇꯨꯝꯔꯅꯤ ꯍꯧꯒꯠꯂꯦ ꯑꯒꯂꯒ ꯆꯥꯛ ꯊꯣꯛꯑꯃꯤ ꯑꯗꯨꯒ ꯅꯪ ꯅꯅꯧ ꯑꯧꯕ ꯑꯩꯈꯣꯏꯒꯤꯕꯨ ꯆꯥꯛ ꯄꯤꯍꯜꯂꯅꯤ ꯑꯃꯨꯛ ꯊꯕꯛꯆꯒꯅꯤ ꯆꯠꯂꯒ ꯑꯗꯨꯗꯣ ꯊꯕꯛꯇꯧ ꯂꯣꯏꯔꯒ ꯑꯃꯨꯛ ꯂꯥꯛꯑꯅꯤ ꯇꯧꯅꯅꯤ ꯁꯤꯔꯣ
ꯎꯝ
ꯆꯥꯛꯇꯤ ꯀꯅꯥꯅ ꯊꯣꯡꯕ ꯏꯚꯤꯅꯤꯡꯗꯗꯤ ꯎ ꯇꯤꯟꯗꯤ
ꯆꯥꯛ ꯅꯨꯡꯊꯤꯟꯗ ꯅꯨꯡꯊꯤꯟꯗꯁꯨ ꯑꯁꯤꯗ ꯆꯥꯕ ꯆꯥꯕ ꯆꯥꯕ ꯂꯣꯏꯔꯒ ꯑꯗꯨꯝ ꯌꯅ
ꯑꯣ ꯅꯣꯏ ꯔꯦꯁꯇꯨꯔꯦꯟꯗ ꯆꯥꯕ ꯅꯨꯡꯊꯤꯤꯟꯗ ꯄꯨꯡ ꯀꯌꯥꯗ ꯁꯨꯇꯤ ꯊꯥꯕ꯭ꯔꯣ ꯑꯗꯨꯗꯤ
ꯍꯥꯏꯕꯗꯤ ꯑꯩ ꯑꯩ ꯏꯊꯟꯗ ꯂꯩꯕꯅꯤꯅꯀꯣ
ꯍꯣꯏ
ꯌꯨꯝ ꯑꯩ ꯚꯔꯥꯗ ꯑꯩ ꯊꯣꯡꯅꯕꯗꯣ ꯇꯜꯂꯦꯕ ꯑꯗꯨꯒꯤ ꯁꯤꯗ ꯆꯥꯕ ꯂꯣꯏꯔꯒ ꯑꯗꯨꯝ ꯌꯨꯝꯗ ꯆꯠꯂ
ꯆꯥꯕ ꯍꯥꯏꯕꯗꯤ ꯃꯣꯏꯅ ꯊꯣꯡꯕꯤꯕ꯭ꯔꯥ ꯅꯠꯇ꯭ꯔꯒꯅ ꯃꯣꯏ ꯔꯦꯁꯇꯨꯔꯦꯟꯒꯤ ꯊꯣꯡꯕꯗꯣ
ꯃꯣꯏꯅ ꯊꯣꯡꯕꯁꯨ ꯅꯨꯃꯤꯠ ꯑꯃ ꯑꯅꯤ ꯑꯍꯨꯝ ꯆꯥꯏꯌꯦ ꯑꯗꯨꯒ
ꯑꯗꯣ ꯍꯧꯖꯤꯛꯇꯤ ꯍꯧꯖꯤꯛꯇꯤ ꯅꯊꯟꯇ ꯅꯠꯇ꯭ꯔꯦꯗꯅ ꯂꯩꯕꯁꯦ ꯅꯅꯥꯎ ꯅꯨꯄꯥꯈꯣꯏ ꯑꯃꯨꯛ ꯂꯥꯛꯏꯦꯗꯅ
ꯅꯎ ꯅꯨꯨꯄꯥ ꯂꯥꯛꯇꯣꯏ ꯃꯣꯏꯗꯤ ꯗꯦꯠ ꯊꯥꯔꯇꯤꯟꯗꯨꯅꯤ
ꯑꯣ ꯗꯦꯠ ꯊꯥꯔꯇꯤꯟꯗ ꯑꯣꯏꯕ꯭ꯔꯥ
ꯎꯝ
ꯑꯣ ꯅꯣꯏ ꯍꯧꯖꯤꯛ ꯁꯨꯇꯤ ꯑꯣꯏꯕ꯭ꯔꯥ ꯅꯠꯇ꯭ꯔꯒꯅ
ꯑꯣ ꯁꯨꯇꯤ ꯎꯝ ꯃꯣꯏꯗꯤ ꯌꯨꯝꯗ ꯂꯩꯌꯦ
ꯅꯠꯇꯦ ꯑꯩꯅ ꯍꯥꯏꯕꯗꯤꯀꯣ ꯅꯪ ꯍꯧꯖꯤꯛ ꯂꯩꯕꯁꯤ ꯁꯦ ꯊꯕꯛ ꯃꯐꯝꯗꯔꯣ ꯅꯠꯇ꯭ꯔꯒꯅ ꯌꯨꯝꯗꯔꯣ ꯚꯥꯔꯥꯗꯔꯣ ꯊꯕꯛ ꯑꯃꯐꯝꯗꯅꯦ
ꯎꯝ
ꯑꯦ ꯑꯗꯨꯗꯤ ꯃꯤ ꯂꯥꯡꯄ꯭ꯔꯣ ꯅꯣꯏ ꯔꯦꯁꯇꯨꯔꯦꯟꯗ
ꯃꯤ ꯑꯍꯨꯝ ꯐꯝꯒ ꯆꯥꯒ ꯐꯝ ꯍ ꯎꯝ
ꯑꯣ ꯑꯗꯨꯗꯤ ꯌꯥꯏꯅꯦ ꯃꯤ ꯂꯥꯛꯄꯁꯦ ꯀꯔꯤ ꯅꯨꯃꯤꯠꯇ ꯑꯌꯥꯝꯕ ꯂꯥꯛꯄ꯭ꯔꯥ ꯃꯟꯗꯦ ꯁꯟꯗꯦ ꯇ꯭ꯨꯋꯁꯗꯦ
ꯃꯤ ꯌꯥꯝ ꯂꯥꯛꯀꯗꯣꯏꯔꯥ
ꯑꯥ
ꯅꯨꯃꯤꯠ ꯅꯨꯃꯤꯠꯗꯅꯤꯗ
ꯅꯨꯃꯤꯠ ꯅꯨꯃꯤꯠ ꯂꯩꯀꯣ ꯑꯗꯨ ꯑꯣꯏꯔꯗꯤ ꯄꯩꯁꯥ ꯂꯥꯛꯄꯗꯨꯁꯨ ꯅꯨꯄꯤꯠ ꯅꯨꯃꯤꯠꯇ ꯂꯩꯔꯤꯗꯅ
ꯎꯝ
ꯍꯧꯖꯤꯛ ꯏꯃꯥꯟꯅꯕ ꯈꯣꯏꯀꯣ
ꯑꯣ
ꯊꯛ ꯗꯨꯀꯥꯟ ꯐꯝ ꯌꯥꯏꯌꯦ ꯑꯗꯣ ꯃꯣꯏꯗꯤ ꯅꯨꯃꯤꯠꯇ ꯂꯤꯁꯤꯡ ꯑꯍꯨꯝ ꯅ ꯌꯥꯝꯕ ꯑꯗꯨꯅ ꯂꯣꯋꯦꯁꯇ ꯍꯥꯏꯔꯒꯅ ꯂꯤꯁꯤꯡ ꯑꯃ ꯁꯨꯃꯥꯏꯅ ꯈꯛꯇ ꯂꯥꯛꯑ ꯍꯥꯏꯌꯦ ꯗꯨꯀꯥꯟ ꯄꯥꯟ ꯗꯨꯀꯥꯟꯅꯤꯀꯣ ꯑꯗꯨ ꯅꯣꯏ ꯔꯦꯁꯇꯨꯔꯦꯟꯒꯗꯤ ꯌꯥꯝ ꯂꯥꯛꯂꯝꯒꯅꯤꯅꯦ ꯑꯗꯨꯗꯤ
ꯎꯝ ꯌꯥꯝ ꯂꯥꯛꯄ ꯅꯨꯃꯤꯠꯁꯨ ꯂꯩꯌꯦ
ꯎꯝ
ꯂꯥꯛꯇꯕ ꯅꯨꯃꯤꯠꯁꯤ ꯌꯥꯝ ꯂꯩꯌꯦ
ꯅꯣꯏꯗ ꯁꯤ ꯐꯨꯗꯀꯨꯝꯕ ꯀꯔꯤꯒꯨꯝꯕ ꯂꯩꯕ꯭ꯔꯥ
ꯃꯥꯏ ꯃꯥ ꯂꯩꯌꯦ ꯑꯁꯤ ꯍꯣꯏ
ꯑꯗꯨ ꯁꯤ ꯄꯣꯠꯇꯣ ꯑꯥ ꯔꯣꯝꯗꯒꯤ ꯄꯨꯔꯛꯄ ꯄꯨꯔꯛꯑꯒ ꯅꯣꯏꯗ ꯑꯗꯨꯝ ꯏꯁꯇꯣꯔ ꯊꯝꯕ꯭ꯔꯥ
ꯎꯝꯒꯨꯍ ꯒꯨꯍꯥꯇꯤꯗꯒꯤ ꯄꯨꯔꯛꯄꯅꯤ
ꯑꯗꯣ ꯀꯩꯁꯨ ꯇꯧꯗꯕ꯭ꯔꯥ ꯑꯗꯣ
ꯎꯝ ꯇ ꯇꯥꯎꯖ ꯍꯥꯏꯕꯗꯤ ꯗꯤꯞ ꯐ꯭ꯔꯤꯖꯔꯗ ꯀꯣ
ꯎꯝ
ꯗꯤꯞ ꯋꯤꯖꯔ ꯊꯝꯃꯗꯤ ꯎꯝ ꯊꯥ ꯑꯅꯤ ꯑꯍꯨꯝ ꯃꯔꯤ ꯑꯗꯨꯝ
ꯊꯝꯕ ꯌꯥ
ꯑꯗꯨ ꯑꯣꯏꯔꯗꯤ ꯅꯪ ꯐꯖꯅ ꯁꯦꯝꯕ ꯍꯩꯔꯝꯒꯅꯤꯀꯣ
ꯁꯤꯕꯨꯗꯤ ꯁꯦꯝꯕ ꯍꯩꯔꯦ
ꯑꯁ ꯑꯗꯨꯗꯤ ꯅꯪ ꯅꯣꯡꯃ ꯇ꯭ꯔꯤꯠ ꯇꯧꯕꯤꯕ ꯇꯥꯔꯦ ꯅꯣꯏ ꯔꯦꯁꯇꯨꯔꯦꯟ ꯅꯣꯏ ꯔꯦꯁꯇꯨꯔꯦꯟꯗ ꯆꯪꯗ꯭ꯔꯁꯨ
ꯄꯣꯠ ꯄꯣꯠ ꯂꯩꯔꯗꯤ ꯇꯧꯕ ꯌꯥꯏ ꯑꯗꯨ ꯄꯣꯠ ꯂꯩꯇ꯭ꯔꯗꯤ ꯎꯄꯥꯏ ꯂꯩꯗꯦ
ꯄꯣꯠꯄꯨꯗꯤ ꯑꯥꯗꯒꯤ ꯂꯧꯔꯅꯤ ꯑꯗꯨꯒ ꯃꯐꯝ ꯑꯃꯗ ꯆꯠꯂꯒ ꯀꯔꯤ ꯀꯔꯤꯔꯥ ꯃꯥꯒꯤ ꯆꯪꯕꯒꯤ ꯏꯟꯒ꯭ꯔꯤꯗꯦꯟꯁ ꯍꯥꯏꯕ꯭ꯔꯥ ꯃꯥꯒꯤ ꯃꯆꯥꯛꯇꯣ ꯄꯨꯒ ꯆꯠꯂꯗꯤ ꯑꯗꯨꯝ ꯌꯥꯅꯤꯗꯅ ꯎꯝ ꯋꯤꯛꯅꯤ ꯑꯣꯏꯅ ꯆꯠꯁꯦ ꯍꯥꯏꯕꯅꯤꯗ
ꯆꯠꯁꯦ ꯆꯁꯦ
ꯑꯗꯣ ꯉꯁꯤꯒꯤꯗꯤ ꯄꯨꯡ ꯀꯌꯥꯗ ꯑꯃꯨꯛ ꯌꯨꯝ ꯍꯟꯒꯅꯤ
ꯎꯝ ꯄꯨꯡ ꯁꯤꯛꯁ ꯀꯨꯝꯕꯗ
ꯄꯨꯡ ꯇꯔꯨꯛꯀꯨꯝꯕꯗ ꯍꯟꯒꯅꯤ
ꯎꯝ
ꯅꯣꯏ ꯁꯨꯇꯤ ꯊꯥꯕꯁꯤ ꯄꯨꯡ ꯂꯩꯕ꯭ꯔꯥ ꯅꯠꯇ꯭ꯔꯒꯅ ꯆꯠꯅꯤꯡꯕ ꯃꯇꯝꯗ ꯊꯥꯕ꯭ꯔꯥ ꯃꯣꯏ ꯅꯪꯒꯤ ꯄꯨꯡ ꯑꯍꯦ
ꯎꯝ ꯁꯤꯛꯁꯗ ꯁꯤꯛꯁꯗ ꯂꯣꯏꯅꯃꯛ ꯎ ꯂꯥꯛꯄ꯭ꯔꯣ ꯑꯩꯠ ꯊꯥꯔꯇꯤ ꯑꯩꯠ ꯊꯥꯔꯇꯤꯒꯨꯝꯕꯗ
ꯑꯩꯠ ꯊꯥꯔꯇꯤ ꯂꯥꯛꯑꯒ ꯑꯃꯨꯛ ꯁꯤꯛꯁꯇ ꯍꯟꯕ ꯎꯝ ꯑꯗꯨ ꯑꯣꯏꯗꯤ ꯎꯝ
ꯃꯤ ꯂꯥꯛꯑꯗꯤ ꯎꯄꯥꯏ ꯂꯩꯇꯦ
ꯎꯝ ꯍꯣꯏ ꯑꯗꯨꯕꯨꯗꯤ ꯊꯕꯛ ꯁꯨꯕꯗꯤ ꯈꯔꯁꯨ ꯈꯥꯡꯕ ꯇꯥꯔꯦꯗꯅ ꯇꯥꯏꯃꯤꯡ ꯍꯦꯛ ꯐꯤꯛꯁ ꯌꯧꯔꯦ ꯍꯥꯏꯅ ꯆꯠꯄꯁꯨ ꯌꯥꯗꯦꯀꯣ
ꯎꯝ
ꯑꯗꯣ ꯉꯁꯤꯒꯤꯗꯤ ꯄꯨꯡꯕꯨꯗꯤ ꯑꯗꯨꯝ ꯇꯥꯔꯅꯤ ꯋꯥꯔꯤꯕꯨ ꯅꯣꯏ ꯑ ꯅꯅꯥꯎꯄꯥ ꯈꯣꯏꯃꯨꯛ ꯂꯥꯛꯑꯗꯤ ꯀꯃꯥꯏꯅ ꯇꯧꯕ ꯑꯗꯨꯁꯨ ꯑꯗꯨꯗꯒꯤ ꯑꯃꯨꯛ ꯆꯥꯛ ꯆꯥꯕ ꯂꯣꯏꯔꯒ ꯑꯃꯨꯛ ꯆꯠꯄ꯭ꯔꯥ ꯅꯠꯇ꯭ꯔꯒꯅ ꯆꯥꯃꯤꯟꯅꯕ꯭ꯔꯥ ꯅꯣꯏ
ꯆꯥꯃꯤꯟꯅꯌꯦ ꯈꯣꯏ ꯂꯣꯏꯅꯃꯛ
ꯑꯃꯨꯛ ꯊꯣꯡꯕ ꯆꯠꯄ ꯅꯪꯅ
ꯍꯥꯥ
ꯅꯪꯅ ꯊꯣꯡꯕ꯭ꯔꯥ ꯑꯃꯨꯛ ꯆꯠꯂꯒ
ꯎꯝ
ꯑꯗꯨꯗꯗꯤ ꯀꯔꯤꯀꯔꯤ ꯏꯟꯁꯥꯟ ꯆꯥꯍꯩꯔꯦ
ꯔꯦꯟꯗꯔꯣ
ꯍꯣꯏ
ꯎꯝ ꯈꯪꯗꯦ ꯎꯝ
ꯕꯤꯟꯁ ꯁꯤ ꯅꯣꯏ ꯈꯨꯟꯗꯒꯤ ꯑꯃꯨꯛ ꯄꯨꯔꯛꯂꯝꯒꯅꯤꯒ ꯍꯥ ꯆꯥꯅꯕ ꯊꯛꯅꯕꯁꯤꯡꯗꯤ
ꯎꯝ